ꯅꯪꯒꯤ ꯉꯔꯥꯡꯒꯤꯗꯨꯣ ꯌꯥꯔꯕꯣ꯫
ꯕꯣꯂꯨꯝꯁꯦ ꯌꯥꯝꯅ ꯇꯞꯄ ꯋꯥꯅꯤꯗ꯫
ꯇꯞꯄꯅꯦ ꯇꯞꯄꯗꯤ꯫ ꯉꯔꯥꯡꯒꯤ꯫ ꯇꯣ ꯌꯥꯔꯕꯣ꯫
ꯌꯥꯗꯦ ꯀꯦꯝ ꯇꯥ ꯊꯣꯛꯇꯦ꯫
ꯑꯩꯅ ꯍꯪꯕꯅꯦ ꯑꯗꯣ ꯆꯞ ꯃꯥꯟꯅꯅ ꯍꯥꯏꯔꯛꯑꯦ ꯅꯍꯥꯟꯒꯤ ꯑꯗꯨꯃꯥꯏꯅ ꯑꯗꯨꯝ ꯇꯧꯑꯣꯅ꯫
ꯆꯞ ꯃꯥꯟꯅꯅ ꯍꯥꯏꯗꯤ ꯔꯤꯐ꯭ꯔꯦꯁ ꯇꯧꯑꯣꯅꯥ꯫
ꯍꯣꯏ ꯑꯗꯣ ꯅꯪꯒꯤ ꯀꯩꯅꯣ ꯐꯣꯟ ꯅꯝꯕꯔꯗꯨꯒ ꯃꯥꯅ ꯑꯝꯇ ꯌꯦꯡꯒꯦ ꯀꯥꯏꯅꯗꯤ ꯍꯥꯏꯔꯛꯄꯅꯦꯕ꯫ ꯍꯣꯔꯦꯟ ꯅ ꯑꯃꯨꯛ ꯊꯥꯔꯒ ꯌꯦꯡꯁꯦ ꯉꯔꯥꯡ ꯍꯪꯕꯅꯦ ꯑꯗꯨꯃꯥꯏꯅ ꯆꯞ ꯃꯥꯟꯅꯅ ꯇꯧꯅ ꯍꯥꯏꯔꯛꯈꯤꯕꯅꯦꯕ ꯑꯩꯉꯣꯟꯗ꯫
ꯑꯩꯗꯣ ꯔꯤꯐ꯭ꯔꯦꯁꯇꯗꯤ ꯑꯗꯨꯝ ꯇꯧꯗꯤ ꯇꯧꯋꯦ ꯑꯗꯣ ꯁꯨꯡꯇꯣꯛ ꯊꯣꯛꯇ꯭ꯔꯦ ꯌꯥꯗ꯭ꯔꯦꯕ꯫
ꯑꯩꯒꯤꯁꯨ ꯑꯍꯥꯟꯕꯗ꯫ ꯑꯍꯥꯟꯕꯗ ꯌꯥꯔꯝꯗꯦꯕꯀꯣ ꯅꯣꯡꯃ ꯅꯤꯅꯤ ꯑꯗꯨꯃꯥꯏꯅ꯫
ꯎꯝ꯫
ꯑꯗꯨꯒ ꯑꯗꯨꯝ ꯌꯥꯔꯦ ꯅꯪꯒꯤꯗꯨꯗꯤ ꯑꯃꯨꯛ ꯀꯨꯏꯔꯦ꯫
ꯀꯨꯏꯗꯤ꯫ ꯀꯨꯔꯦ꯫
ꯑꯗꯨꯅꯦ ꯍꯥꯏꯁꯦ ꯑꯗꯨꯝ ꯇꯧꯕ ꯌꯥꯔꯕꯅꯦ ꯍꯥꯏꯕ ꯇꯥꯛꯁ ꯃꯊꯪ ꯃꯊꯪ꯫ ꯀꯣꯏꯕꯥ ꯆꯠꯅꯤꯡꯉꯦ꯫
ꯑꯩꯁꯨ ꯆꯠꯅꯤꯡꯏ꯫ ꯅꯣꯏꯗꯤ ꯉꯔꯥꯡꯁꯨ ꯆꯠꯂꯨꯔꯦ ꯑꯗꯨꯗꯤ꯫
ꯑꯗꯨꯒꯤ ꯈꯨꯆꯠꯇꯣ ꯅꯠꯇꯕ ꯑꯗꯨꯗꯤ ꯋꯥꯔꯗꯣꯛꯑꯦ ꯑꯩꯅ ꯆꯠꯅꯤꯡꯉꯤꯁꯤꯗꯤ ꯌꯥꯝ꯫ ꯌꯥꯝ ꯀꯩ ꯍꯥꯏꯅꯤ ꯂꯥꯞꯅ ꯆꯠꯅꯤꯡꯉꯤ꯫ ꯏꯔꯥꯡꯒ ꯂꯩꯇ꯭ꯔꯗꯤ꯫
ꯑꯗꯨꯅꯦ ꯏꯔꯥꯡꯗꯣ ꯂꯩꯔꯝꯗ꯭ꯔꯗꯤ ꯆꯠꯄꯗꯣ ꯈꯔꯁꯨ ꯅꯨꯡꯉꯥꯏꯇ꯫ ꯇꯧꯅꯤ ꯏꯔꯥꯒ ꯂꯩꯔꯤꯕꯅꯤꯅ ꯑꯃꯨꯛ ꯂꯥꯞꯅ ꯆꯠꯊꯣꯛ ꯄꯗꯣ ꯑꯃꯨꯛ ꯍꯦꯛꯇ ꯇꯟꯕꯗꯣ꯫
ꯃꯥꯅꯦ ꯍꯟꯗꯛ ꯆꯍꯤꯗ ꯀꯣꯏꯕ ꯆꯠꯁꯦ꯫ ꯃꯄꯥꯟ ꯂꯝꯗ꯫
ꯆꯠꯁꯦ ꯆꯠꯁꯦ ꯄꯩꯁꯥ ꯇꯨꯡꯁꯟꯕ ꯍꯧꯔꯒꯦ ꯇꯥꯟꯕ ꯀꯥꯏꯁ
ꯍꯧꯔꯣ ꯑꯁꯦꯡꯕꯩꯅꯦ ꯍꯧꯖꯤꯛ ꯍꯧꯖꯤꯛ ꯃꯣꯏ ꯃꯅꯤꯄꯨꯔ ꯇ꯭ꯔꯦꯕꯦꯜꯒꯤ ꯄꯦꯀꯦꯁ ꯄꯦꯀꯦꯁ ꯁꯥꯔꯀꯥꯟꯗ ꯄꯨꯂꯞ ꯄꯨꯂꯞ ꯇꯧꯕꯗꯣ ꯑꯗꯨꯗ ꯑꯩꯈꯣꯏ ꯆꯠꯅꯤꯡꯕ ꯈꯣꯏꯒꯤ ꯄꯨꯜꯂ ꯀꯥꯟꯗ ꯑꯩꯈꯣꯏꯉꯩ ꯇꯣ ꯑꯗꯨꯝ ꯆꯠ
ꯎꯝ ꯍꯣꯏ
ꯅꯨꯡꯉꯥꯏꯅꯤ ꯍꯥꯏꯕ
ꯅꯨꯡꯉꯥꯏꯅꯤ ꯆꯠꯁꯦ
ꯋꯤꯟꯇꯔꯗ ꯎꯟ ꯇꯥꯕ ꯃꯐꯝꯗꯣ ꯑꯣꯏꯅꯥ ꯆꯠꯅꯤꯡꯉꯦ
ꯑꯩꯁꯨ ꯑꯗꯨꯃꯥꯏꯅ ꯑꯣꯏꯅ ꯆꯠꯅꯤꯡꯉꯤꯉꯣ ꯑꯗꯣ ꯑꯩꯈꯣꯏꯗꯣ ꯍꯥꯏꯗꯤ ꯏꯪꯕꯗ ꯂꯩꯔꯛꯄꯗꯤ ꯅꯠꯇꯕꯅꯤꯅ ꯏꯪꯗꯤ ꯈꯔ ꯏꯪꯅꯤ
ꯍꯣꯏ ꯑꯗꯣ ꯂꯝ ꯀꯣꯏꯕ ꯆꯠꯄꯅꯤꯅ ꯑꯗꯨꯝ ꯏꯪꯉꯁꯨ ꯁꯥꯒꯠ ꯇꯣꯏꯅꯦ
ꯅꯨꯡꯉꯥꯏꯕꯗꯨꯅ ꯍꯦꯟꯒꯤꯕꯗꯣ
ꯍꯣꯏ ꯃꯅꯥꯂꯤ ꯆꯅꯤꯡꯉꯦ ꯑꯗꯩꯗꯤ ꯂꯗꯥꯛꯁꯨ ꯌꯥꯝ ꯆꯠꯅꯤꯡꯕꯅꯦ
ꯎꯝ
ꯀ꯭ꯂꯥꯁ ꯀ꯭ꯂꯥꯁ ꯅꯥꯏꯟꯗ ꯅꯍꯥꯟꯒꯣꯏꯅꯥ ꯁꯤꯂꯣꯡꯗ ꯆꯠꯄꯗꯣ
ꯑꯝ
ꯑꯗꯨꯃꯥꯏꯅ ꯃꯈꯥꯒꯤ ꯇ꯭ꯔꯤꯞꯇ ꯆꯠꯅꯤꯡꯉꯦꯕ ꯑꯩꯁꯨ ꯂꯝ ꯁꯥꯡꯅ
ꯑꯗꯨꯃꯥꯏꯅ ꯃꯈꯥ ꯆꯠꯄꯅ ꯑꯃ ꯍꯥꯏꯗꯤ ꯕꯤꯠ ꯑꯃꯅꯦꯕ ꯇꯧꯔꯤꯗꯣ
ꯍꯣꯏ ꯊꯕꯛ ꯂꯩꯔꯒ ꯐ꯭ꯂꯥꯏꯠꯇ ꯆꯠꯄꯅ ꯁꯠꯂꯥꯎꯅ ꯆꯠꯄꯩꯅꯤꯟ ꯅꯨꯡꯉꯥꯏ
ꯎꯝ ꯀꯣꯏ ꯂꯝ ꯀꯣꯏꯕꯒꯤ ꯍꯥꯏꯔꯗꯤ ꯃꯈꯥꯗ ꯆꯠꯄꯁꯨ ꯅꯨꯡꯉꯥꯏ ꯑꯗꯣ ꯎꯄꯥꯏ ꯂꯩꯇꯦ
ꯃꯥꯅꯤ ꯎꯄꯥꯏ ꯂꯩꯇꯦ ꯑꯗꯨꯝ ꯂꯝ ꯀꯣꯏꯕ ꯆꯠꯄ ꯍꯥꯏꯁꯦ ꯅꯨꯡꯗꯥꯡꯒꯤ ꯀꯩꯒꯤ ꯅꯥꯏꯠ ꯍꯥꯏꯗꯤ ꯒꯥꯔꯤꯗꯣ ꯊꯧꯔ ꯆꯠꯄꯅꯤꯅ ꯅꯨꯡꯗꯥꯡꯒꯤ ꯚꯤ꯭ꯌꯨ ꯀꯩꯀꯥꯗꯨ ꯑꯗꯨꯝ ꯎꯕ ꯐꯪꯉꯛꯏꯗꯅ ꯀꯔꯤ ꯃꯈꯥꯗ ꯆꯠꯄꯅ ꯐ꯭ꯂꯥꯏꯠꯇ ꯆꯠꯄꯗꯣ ꯕꯤꯠ ꯌꯥꯎꯗꯦ ꯍꯥꯏꯕ ꯌꯨꯝꯗꯒꯤ ꯈꯣꯡꯀꯥꯟ ꯊꯣꯔꯛꯒ ꯁꯥꯏꯕꯨꯛ ꯀꯣꯏꯕ ꯆꯠꯄꯒ ꯆꯞ ꯃꯥꯟꯅꯕꯗꯣ
ꯎꯝ
ꯅꯨꯡꯉꯥꯏꯇꯦꯕ ꯑꯗꯨꯅ ꯈꯔ ꯋꯥꯔꯒꯅ ꯅꯨꯡꯉꯥꯏꯕ ꯍꯦꯜꯂꯤꯗꯅ
ꯃꯒꯨꯟ ꯌꯥꯎꯍꯟꯕꯗꯣ
ꯍꯣꯏ ꯑꯗꯨꯗꯁꯨ ꯆꯠꯍꯧꯗ꯭ꯔꯦ ꯑꯩꯅꯣ ꯑꯗꯨꯒꯅꯦ ꯀ꯭ꯂꯥꯁ ꯇꯦꯟꯗ ꯑꯩꯈꯣꯏꯅ ꯀꯥꯕ ꯃꯇꯝꯗ ꯀꯩꯁꯨ ꯆꯠꯈꯤꯗ꯭ꯔꯦꯗꯅ
ꯍꯣꯏ ꯑꯗꯨ ꯇ꯭ꯔꯦꯟꯗ ꯆꯠꯁꯦꯅ ꯍꯥꯏꯅꯔꯒ ꯑꯝꯇ ꯆꯠꯅꯒꯤꯗ꯭ꯔꯦ
ꯀ꯭ꯂꯥꯁ ꯇꯦꯟꯗꯁꯨ ꯆꯠꯈꯤꯗ꯭ꯔꯦ ꯑꯗꯩꯗꯤ ꯑꯗꯨꯝ ꯍꯧꯖꯤꯛꯐꯥꯎꯗ ꯑꯗꯨꯝ ꯑꯃꯅꯤ ꯑꯃꯅꯤ ꯇꯧꯗꯅ ꯀꯩꯁꯨ ꯆꯠꯍꯟꯗ꯭ꯔꯦꯗꯅ
ꯎꯝ ꯏꯔꯥꯡꯁꯨ ꯇꯧꯁꯟꯈꯤꯕ ꯀꯩꯒ ꯑꯗꯨꯝ ꯇꯧꯒꯤꯕꯗꯣ ꯑꯗꯨꯅ ꯀꯣꯔꯣꯅꯥꯁꯨꯨꯛ ꯂꯥꯛꯈ꯭ꯔꯦꯗꯅ
ꯍꯣꯏ ꯍꯌꯦꯡ ꯐꯤꯐꯇꯤ ꯁꯤ ꯃꯇꯝꯗꯒ ꯀꯣꯏ ꯐꯡꯉꯛꯈꯤꯗ꯭ꯔꯥ
ꯐꯗꯡ ꯀꯥꯟꯅꯗꯤ ꯈ꯭ꯋꯥꯡ ꯅꯥꯔꯅꯤꯌꯦ
ꯎꯝ
ꯒꯣꯕꯤꯟꯗ ꯈꯣꯏꯔꯝꯕ ꯑꯣꯏꯅ ꯆꯠꯃꯤꯟꯅ ꯇ
ꯒꯣꯕꯤꯟꯗ ꯈꯔꯃꯕ ꯍꯤꯔꯒꯥ ꯍꯟꯗꯛ ꯀꯥꯡꯗ ꯀꯣꯏ ꯆꯠꯗꯥꯅ
ꯌꯥꯅꯤ ꯑꯩꯗꯤ ꯃꯣꯏꯒꯤ ꯎꯝ ꯀꯩꯅꯣ ꯇꯧꯕꯗꯣ ꯂꯥꯏ ꯈꯨꯣꯏꯔꯝꯕꯒꯤ ꯃꯤ ꯃꯌꯥꯝ ꯂꯩꯁꯥꯕꯤ ꯃꯌꯥꯝ ꯇꯤꯟꯕꯗꯣ
ꯑꯝ
ꯑꯗꯨꯗ ꯆꯠꯅꯤꯡꯉꯤ
ꯍꯥꯏꯗꯤ ꯍꯟꯗꯛꯀꯤ ꯌꯥꯎꯁꯪꯒꯤꯗꯨꯁꯨ ꯃꯣꯏꯒꯤ ꯑꯕꯦꯔꯒ ꯆꯥꯏꯅꯕꯤꯗꯣ ꯑꯗꯨꯗ ꯆꯠꯅꯤꯡ ꯍꯥꯏꯕ ꯑꯩꯅ ꯆꯠꯁꯤ ꯍꯥꯏ ꯁꯤꯗꯤ ꯂꯥꯛꯑꯃꯜꯂꯦ ꯌꯥꯅꯒꯤꯗ꯭ꯔꯥ
ꯇꯨꯡ ꯀꯥꯟꯗꯗꯤ ꯌꯨꯝꯗ ꯂꯣꯏ ꯂꯩꯅꯕꯩꯅꯦ ꯆꯠꯄ ꯐꯡꯒꯤꯅꯤ ꯀꯩꯅꯣ ꯆꯍꯤ ꯈꯨꯗꯤꯡꯒꯤ ꯂꯥꯛꯇꯣꯔꯤꯕ
ꯍꯣꯏ ꯑꯗꯨꯕꯨꯗꯤ
ꯑꯗꯨ ꯍꯥꯏꯔꯒ ꯔꯥꯁ ꯂꯤꯂꯥ ꯖꯒꯣꯏ ꯁꯥꯕꯗ ꯑꯗꯨꯝ ꯌꯥꯎꯅꯤꯡꯉꯤꯕꯦꯝ ꯑꯃ ꯂꯨꯄꯥ ꯂꯤꯁꯤꯡ ꯇꯔꯥ ꯆꯉꯦ ꯍꯥꯏ
ꯃ ꯑꯗꯨ ꯇꯝꯕ ꯈꯣꯠꯄꯁꯨ ꯑꯗꯨꯝ ꯌꯥꯎꯔꯤ ꯅꯠꯇ꯭ꯔꯣ
ꯍꯣꯏ ꯇꯝꯕ ꯄꯂꯣꯏ ꯀꯦꯕ ꯈꯣꯠꯄ ꯂꯣꯏ ꯌꯥꯎꯋꯦ
ꯖꯒꯣꯏ ꯁꯥꯕꯁꯦ ꯊꯦꯛ ꯄ ꯈꯣꯠꯄꯁꯦ ꯍꯩꯇꯦꯅꯦ
ꯑꯗꯨꯒꯤꯗꯣ ꯀꯩꯅꯣ ꯇꯧꯕꯗꯅꯦ ꯈꯪꯕ꯭ꯔꯥ ꯃꯣꯏ ꯅꯣꯡꯃ ꯅꯤꯅꯤ ꯋꯥꯠꯂꯀꯥꯟꯗ ꯃꯣꯏꯗꯣ ꯀꯩꯅꯣ ꯇꯧꯕ ꯍꯥꯏꯗꯤ ꯏꯁꯥꯗꯣ ꯌꯥꯝꯅ ꯁꯦꯡꯅ ꯂꯩꯒꯗꯕꯅꯤ ꯀꯥꯏꯅꯒ ꯇꯧ ꯃꯥꯜꯂꯦꯕ ꯈꯔ
ꯎꯝ
ꯂꯥꯏ ꯇꯤꯟꯒꯤ ꯑꯗꯨꯃꯥꯏꯅ ꯇꯧꯕꯗꯣ ꯌꯥꯝ ꯍꯦꯟꯅ ꯑꯗꯨꯝ ꯍꯛꯆꯟꯅꯕ ꯂꯣꯌꯦ ꯍꯥꯏꯕ ꯍꯟꯗꯛꯀꯤ ꯐꯤꯂꯝ ꯑꯃ ꯍꯔꯦꯝꯗ ꯁꯤꯖ ꯍꯥꯏꯕ꯭ꯔꯥ ꯑꯗꯨ ꯐꯤꯂꯝꯗꯨꯒꯤ ꯑꯃ ꯖꯦꯝꯁ ꯁꯥꯏꯈꯣꯒ ꯌꯥꯎꯕꯗꯣ ꯑꯗꯨꯒꯤꯗ ꯀꯣꯛꯆꯤꯡ ꯃꯤ ꯁꯥꯕ ꯅꯨꯄꯤꯗꯣ ꯊꯑꯣꯏ ꯀꯤ ꯃꯣꯏ ꯍꯥꯏꯅꯔꯀꯥꯟꯗ ꯇꯧꯍꯜꯂꯤꯅꯤ ꯍꯥꯏ꯫ ꯍꯥꯏꯗꯤ ꯐꯤꯂꯝꯗꯨꯒꯤ ꯑꯣꯏꯅ꯫ ꯃꯃꯤꯡꯗꯤ ꯈꯪꯗꯦ ꯇ꯭ꯔꯥꯏꯕꯦꯜ ꯅꯨꯄꯤ ꯑꯣꯏꯗꯣꯏꯕ ꯇ꯭ꯔꯥꯏꯕꯦꯜ ꯅꯨꯄꯤ ꯁꯥꯕꯗꯣ ꯃꯁꯛꯇꯣ ꯌꯥꯝꯅ ꯃꯥꯟꯕꯅꯦ ꯇ꯭ꯔꯥꯏꯕꯦꯜ꯫
ꯀꯅꯥ ꯀꯅꯥꯅꯣ ꯍꯥꯏꯐꯦꯠ ꯍꯥꯏꯐꯦꯠꯇꯤ ꯎꯕꯨꯗꯤ ꯎꯔꯦꯕꯀꯣ ꯍꯥꯏꯗꯤ ꯃꯣꯏ ꯁꯨꯝ ꯅꯝꯕꯒꯤ ꯀꯩꯗꯧꯕꯩ ꯊꯥꯒꯠꯄꯗꯣ ꯑꯣ ꯀꯅꯥ ꯀꯅꯥ ꯌꯥꯎꯔꯤꯅꯣ ꯑꯩꯁꯨ ꯐꯖꯅ ꯈꯪꯗꯦ꯫
ꯑꯣ ꯇꯦꯇꯦ ꯑꯃ ꯌꯥꯎꯋꯦ ꯈꯪꯉꯦ꯫
ꯑ꯫
ꯅꯨꯄꯤ ꯑꯅꯤ ꯑꯃꯒ ꯌꯥꯎꯕꯅꯦꯕ ꯑꯅꯧꯕ꯫
ꯖꯒꯣꯏ ꯁꯥꯕꯤꯗꯨꯝꯕꯨꯗꯤ꯫ ꯎꯔꯦ꯫
ꯑ ꯋꯥꯔꯤꯗꯣ ꯇꯥꯗ꯭ꯔꯤꯕ꯫ ꯒꯤ ꯈꯪꯗꯦꯕ꯫ ꯑꯗꯣ ꯃꯤꯅ ꯁꯨꯝ ꯍꯥꯏꯔꯛꯄ ꯍꯥꯏꯇꯥꯔꯦ꯫ ꯐꯖꯩ ꯍꯥꯏꯌꯦ꯫
ꯎꯝ꯫
ꯑꯁ ꯃꯔꯛ ꯑꯃ ꯑꯦꯗꯤꯛ ꯆꯨꯔꯤꯅꯦ ꯍꯥꯏꯕ ꯋꯥꯔꯤ ꯑꯇꯣꯞꯄ ꯇꯥꯕ ꯀꯥꯟꯗ꯫
ꯆꯨꯕꯅꯦ ꯑꯩꯁꯨ ꯍꯧꯖꯤꯛ ꯈꯔ ꯈ ꯑꯃꯨꯛ ꯇꯥꯔꯛꯏ꯫
ꯏꯊꯟꯗꯒ ꯃꯣꯟꯗ꯭ꯔꯪ ꯁꯥꯒꯠꯆꯔꯒ꯫
ꯎꯝ꯫ ꯃꯔꯛ ꯑꯝꯕꯨꯗꯤ ꯌꯥꯝ ꯇꯥꯔꯝꯃꯦ꯫ ꯑꯗꯣ ꯇꯥꯕꯗꯣ ꯑꯗꯨ ꯑꯃꯨꯛ ꯁꯨꯝ ꯇꯥꯔ ꯂꯩꯕꯗꯣ ꯑꯃꯨꯛ꯫ ꯀꯩꯅꯣ ꯇꯧꯔꯛꯇꯕꯒꯤ꯫ ꯍꯧꯖꯤꯛ ꯑꯃꯨꯛ ꯀꯟꯅꯥ ꯇꯥꯈꯠꯂꯛꯏ꯫ ꯃꯇꯝꯒ ꯂꯦꯟꯕꯝ ꯈꯪꯗ꯭ꯔꯗꯤꯀꯣ ꯑꯗꯨꯝ ꯄꯨꯜꯂꯞ ꯍꯥꯟꯅ꯫ ꯊꯥꯒꯠꯍꯜꯂ ꯂꯩꯈ꯭ꯔꯕ ꯋꯥꯔꯤ ꯃꯤꯅ ꯅꯨꯡꯉꯥꯏꯒ ꯍꯥꯏꯅꯕꯗꯣ ꯄꯨꯂꯞꯅꯦ ꯑꯗꯨꯝ ꯊꯥꯔ ꯂꯩꯗꯣꯏꯁꯦ꯫
ꯑꯦꯗꯤꯛ ꯆꯨꯕꯅꯦ ꯍꯥꯏꯕ꯫ ꯅꯪꯅ ꯍꯦꯟꯗꯤꯦ ꯑꯩꯅ ꯇꯥꯗꯦ ꯑꯗꯣ ꯅꯨꯉꯥꯏꯕꯅꯦ ꯇꯥꯔꯒꯥ ꯌꯦꯉꯣ ꯋꯥꯔꯤꯗꯣ ꯌꯥꯝꯅ꯫ ꯑꯁ ꯑꯩꯅꯅꯦ ꯈꯪꯕ꯭ꯔꯥ ꯌꯨꯝꯗꯒꯤ ꯀꯩꯅꯣꯗ ꯀꯣꯂꯦꯖꯀꯤ ꯂꯝꯕꯤ ꯂꯥꯛꯄꯁꯦ꯫ ꯑꯝ ꯒꯥꯔꯤ ꯃꯅꯨꯡꯗ꯫ ꯊꯥꯔꯒ ꯇꯥꯔ ꯂꯥꯛꯇꯣꯏꯅꯦꯕ꯫
ꯎꯝ ꯎꯝ꯫
ꯑꯗꯨꯝ ꯍꯧꯈꯤꯕꯗꯣ ꯈꯪꯍꯧꯗꯕꯗꯣ꯫ ꯑꯣ ꯒꯥꯔꯤ ꯃꯅꯨꯡꯗ ꯇꯣꯡ꯫ ꯇꯨꯡꯅ ꯇꯥꯔꯛꯄꯗꯣ꯫ ꯅꯨꯉꯥꯏꯕꯅꯦ꯫ ꯎ꯫ ꯏꯊꯟꯗꯒ ꯅꯣꯛꯐꯦꯠ ꯅꯣꯛꯐꯦꯠꯀ ꯇꯧꯔꯒꯥ꯫
ꯏꯃꯥꯟꯅꯕꯤ ꯑꯃꯅꯅꯦ ꯑꯩꯉꯣꯟꯗ꯫ ꯍꯥꯏꯔꯛꯏꯁꯦ ꯋꯥꯔꯤ ꯇꯥꯎ ꯋꯥꯔꯤ ꯄꯥꯎꯅ ꯄꯥꯕꯤ ꯑꯃ ꯌꯥꯝ ꯇꯧꯅꯔꯝꯃꯤꯗꯅ꯫ ꯍꯧꯖꯤꯛꯇꯤ ꯑꯃꯨꯛ꯫ ꯊꯥꯒꯠꯂꯒ ꯑꯄꯥꯝꯕ ꯀꯥꯡꯕꯨꯗꯤ ꯑꯗꯨꯝ ꯄꯥꯗꯤ ꯄꯥꯅꯔꯝꯒꯅꯤ꯫
ꯄꯥꯏꯌꯦ꯫ ꯍꯧꯖꯤꯛꯀꯤ ꯍꯌꯦꯡꯗ ꯁꯤꯁꯦ ꯑꯗꯨꯁꯨ꯫ ꯁꯨ ꯂꯥꯏꯔꯤꯛ ꯑꯣꯏꯅ ꯐꯣꯡꯈ꯭ꯔꯕꯅꯦꯕ꯫
ꯎꯝ꯫
ꯑꯗꯨꯒ ꯑꯍꯥꯟꯕꯗ ꯊꯥꯒꯠꯂꯀꯥꯟꯗ ꯄꯥꯍꯜꯂꯦ꯫ ꯑꯗꯨꯒ ꯂꯥꯏꯔꯤꯛ ꯑꯣꯏꯅ ꯐꯣꯡꯉꯦ ꯍꯧꯖꯤꯛꯅ ꯐꯤꯂꯝ ꯑꯣꯏꯅ ꯄꯨꯊꯣꯛꯑꯦꯗꯅ ꯑꯗꯨꯃꯥꯏꯅ ꯇꯧꯕꯅꯦꯕ꯫ ꯈꯪꯗꯦꯗ ꯍꯧꯖꯤꯛꯀꯥꯟꯁꯦ ꯑꯌꯥꯝꯕꯅ ꯁꯤꯁꯦ ꯀꯣꯔꯤꯌꯟꯒꯤ ꯋꯦꯕ ꯁꯦꯔꯤꯁ ꯑꯩꯈꯣꯏꯅ ꯌꯥꯝ ꯌꯦꯡꯉꯛꯄꯗꯣ꯫ ꯑꯗꯨꯒꯤ꯫ ꯇꯥꯏꯞꯇꯅꯦꯕ ꯂꯥꯛꯏꯁꯦ꯫
ꯏꯍꯥꯟ ꯍꯥꯟꯕ ꯑꯩꯅ ꯇꯥꯕ ꯍꯧꯈꯤꯕꯁꯦ ꯌꯥꯏꯃꯔꯟꯒꯤ ꯋꯥꯔꯤꯗꯒꯤ ꯑꯣꯏꯔꯃꯥꯜꯂꯦ꯫
ꯍ ꯌꯥꯏꯃꯔꯟꯗꯣ ꯀꯩꯅꯣꯅ ꯁꯥꯏꯗꯥꯏꯅꯦ꯫ ꯕꯣꯅꯤꯌꯝꯅ꯫ ꯍꯥꯎꯇꯦ ꯍꯥꯏꯕ ꯌꯥꯝꯅ꯫
ꯑꯦ ꯑꯩꯈꯣꯏ ꯌꯨꯝ ꯃꯃꯥꯡꯗ ꯂꯝꯕꯤ ꯁꯦꯝꯗꯧꯔꯦ꯫
ꯀꯩꯅꯣ ꯀꯦꯅꯦꯜ ꯂꯝꯕꯤꯗꯣ꯫
ꯀꯦꯅꯦꯜꯒꯤꯗꯨ ꯅꯠꯇꯕꯤꯗ ꯑꯩꯈꯣꯏ ꯄꯨꯈ꯭ꯔꯤ ꯍꯦꯛ ꯃꯃꯥꯡꯁꯤꯗ ꯃꯣꯏꯒꯤ ꯁꯔꯀꯥꯔꯒꯤ ꯁꯔꯨꯛꯅꯤ ꯍꯥꯏꯌꯦꯕꯀꯣ꯫ ꯂꯝꯕꯤ꯫ ꯃꯦꯝꯗꯨꯒꯤ ꯂꯣꯏꯅ ꯎ ꯋꯥ ꯂꯣꯏ ꯌꯥꯟꯊꯠ ꯈꯣꯊꯠ ꯇꯧꯕꯗꯣ ꯑꯗꯨꯃꯥꯏꯅ ꯇꯧꯋꯦ꯫
ꯀꯩ ꯂꯝꯕꯤꯅꯣ ꯍꯥꯏꯁꯦ꯫
ꯑꯗꯨꯝ ꯈꯪꯗꯦ꯫
ꯃꯦꯟ ꯔꯣꯗ ꯑꯣꯏꯅꯕ꯭ꯔꯕ꯫
ꯅꯠꯇ꯭ꯔꯒꯁꯨ ꯍꯥꯏꯗꯤ ꯂꯩꯔꯛ ꯑꯗꯨꯝ ꯁꯦꯝꯕꯗꯣ꯫
ꯑꯣ ꯅꯣꯏꯒꯤ ꯌꯨꯝꯒꯤꯗ꯫
ꯌꯨꯝꯒꯤ꯫ ꯍꯦꯛ ꯃꯃꯥꯡ ꯀꯃꯥꯏ ꯍꯥꯏꯅꯤ ꯑꯩꯈꯣꯏꯒꯤ ꯄꯨꯈ꯭ꯔꯤ ꯂꯩꯕꯒꯤ ꯍꯦꯛ ꯃꯃꯥꯡꯒꯤ ꯂꯝꯕꯤ ꯑꯃ ꯂꯩꯔꯤꯕꯀꯣ ꯈꯔ ꯃꯣꯏ ꯁꯔꯀꯥꯔꯒꯤ ꯁꯔꯨꯛꯅꯦ ꯍꯥꯏꯌꯦꯕ ꯑꯗꯨꯗ ꯑꯗꯨ ꯃꯦꯟ ꯔꯣꯗꯠꯇꯒꯤ ꯐꯥꯎꯔꯛꯐꯝ ꯁꯦꯝꯗꯣꯏꯕ ꯑꯥ ꯃꯀꯣꯛꯇꯒꯤ꯫
ꯑꯥ ꯃꯥꯀꯣꯛ ꯍꯥꯏ꯫
ꯃꯦꯟ ꯔꯣꯗ ꯍꯦꯛ ꯃ꯫ ꯀꯣꯛꯇꯒꯤ ꯁꯦꯝꯃꯛꯀꯗꯣꯏꯅꯦꯕ꯫
ꯑꯣ꯫
ꯀꯦꯅꯦꯜꯗꯨꯗꯤ ꯌꯧꯗ꯭ꯔꯤꯉꯩꯗ ꯑꯩꯈꯣꯏ ꯁꯤꯗꯒꯤ ꯆꯠꯄꯗ꯫
ꯀꯩꯅꯣꯅꯦ ꯍꯥꯏꯁꯕꯨ꯫
꯫ ꯀꯦꯅꯦꯜꯒꯤ ꯇꯥꯏꯞꯇꯅꯤꯗ ꯂꯝꯕꯤ ꯃꯆꯥ ꯑꯃꯁꯨꯡ ꯁꯦꯝꯕꯩ ꯋꯥꯅꯤ꯫
ꯑꯣ ꯄꯩꯁꯥ ꯊꯝꯕꯝ ꯂꯩꯔꯝꯃꯔꯣꯏ꯫ ꯁꯝꯗꯧ ꯂꯝꯕꯤ꯫ ꯐꯖꯅ ꯁꯦꯝꯗ꯭ꯔꯦ꯫
ꯍꯥꯏꯁꯦ ꯀꯔꯝ ꯀꯥꯟꯗ ꯁꯦꯝꯗꯣꯏꯅꯣꯕꯨꯗꯤ ꯈꯣꯡꯄꯣꯟꯇꯦ ꯑꯗꯨꯝ ꯃꯣꯏꯒꯤ ꯂꯝꯅꯦ ꯍꯥꯏꯕꯒꯤ ꯑꯃ ꯎ ꯋꯥ ꯍꯧꯕꯉꯩ ꯂꯣꯏ ꯌꯥꯟꯊꯠꯄ ꯈꯛꯇꯪꯅꯤ ꯑꯇꯩ ꯁꯦꯝꯗ꯭ꯔꯤ꯫